ꯀꯣꯎ
ꯇꯥꯏꯌꯦ ꯇꯥꯏꯌꯦ
ꯇꯩꯗ ꯑꯣꯏꯅꯣ
ꯍꯧꯖꯤꯛꯅ ꯀꯣꯂꯦꯖꯇꯒꯤ ꯍꯜꯂꯛꯄꯗ ꯉꯥꯏꯔꯦ ꯅꯪꯗꯤ
ꯑꯣ ꯑꯗꯤ ꯌꯨꯝꯗ ꯂꯩꯏꯗ
ꯎ ꯍꯝ ꯍꯝ
ꯑꯗꯨꯗꯤ ꯌꯥꯝ ꯁꯥꯔꯥꯡꯕꯅꯦ ꯌꯨꯝꯗ ꯍꯥꯥ
ꯅꯣꯡ ꯆꯨꯑꯦꯕ
ꯍꯌꯦꯃꯣ ꯍꯌꯦꯡꯃ ꯑꯗꯨꯗꯤ ꯄꯥꯎ ꯌꯥꯝ ꯐꯥꯏꯔꯒ
ꯑꯁ ꯑꯩꯈꯣꯏꯗꯤ ꯆꯨꯗꯦ ꯀꯔꯤꯁꯨ ꯆꯨꯗꯦ ꯅꯨꯃꯤꯠ ꯀꯤꯌꯥ ꯁꯨꯔꯦ ꯃꯔꯤ ꯃꯉꯥ ꯍꯦꯜꯂ ꯁꯨꯔꯦ ꯁꯨꯗ ꯍꯥꯏꯗꯤ ꯌꯃꯦꯕꯏꯌꯦ ꯆꯦꯃꯦꯗ ꯁꯥꯃꯅ ꯂ
ꯁꯥꯔꯝꯃꯅꯤꯅꯦ ꯅꯣꯡ ꯆꯨꯗ꯭ꯔꯗꯤ
ꯍꯣꯏ ꯌꯥꯝ ꯁꯥꯏꯌꯦ ꯅꯈꯣꯏ ꯏꯪ ꯌꯥꯝꯒꯅꯤꯀꯣ ꯑꯗꯨꯗꯤ
ꯎꯝ ꯁꯥꯕꯗꯤ ꯁꯥꯕꯕꯨꯗꯤ ꯈꯔ ꯐꯔꯦꯗ ꯅꯣꯡꯖꯨꯨꯔꯗꯤ
ꯑꯁ ꯁꯧꯒ꯭ꯔꯤ ꯆꯥꯏꯌꯦ
ꯑꯁ ꯍꯖꯤꯛ ꯀꯥꯟꯁꯦ ꯁꯥꯎꯈꯒ꯭ꯔꯤꯁꯦ ꯃꯤ ꯌꯥꯝ ꯆꯥꯏꯍꯦ
ꯁꯤꯖꯟ ꯑꯣꯏꯕꯩꯅꯦ ꯀꯩꯅꯣ
ꯑꯗꯨꯅꯦ ꯑꯗꯨꯕꯨ ꯀꯩꯁꯥꯡ ꯑꯩꯗꯤ ꯆꯥꯛ ꯆꯥꯗ꯭ꯔꯤ ꯑꯗꯨꯕꯨ ꯑꯦꯟꯁꯥꯡꯗꯤ ꯑꯀꯪꯕ ꯃꯥꯂꯦ ꯃꯃꯤꯡꯗꯤ ꯈꯪꯍꯧꯗꯦ ꯑꯗꯨꯕꯨ
ꯆꯤꯡꯒꯤ ꯆꯤꯡꯒꯤ ꯉꯁꯥ ꯆꯤꯡꯒꯤ ꯉꯟꯁꯥ ꯑꯀꯪꯕꯗꯣ
ꯎꯝ
ꯑꯗꯨ
ꯍꯥꯎꯕ꯭ꯔꯥꯅꯦ
ꯍꯥꯎꯗꯧꯕ ꯃꯥꯜꯂꯦ ꯃꯅꯝꯁꯤꯗꯒꯀꯣ ꯃꯅꯝ ꯊꯣꯡꯕ ꯃꯇꯝꯗ ꯃꯅꯝ ꯊꯣꯔꯛꯏꯕ
ꯑꯣ
ꯑꯗꯨ ꯋꯥꯅꯦ
ꯊꯦꯡꯉꯦ ꯍꯦ ꯆꯥꯛ ꯆꯥ
ꯑꯣ ꯍꯣꯏ ꯊꯦꯡꯉꯦ ꯑꯗꯨꯕꯨ ꯂꯥꯝꯗꯕꯀꯣ
ꯎꯝ ꯎꯝ
ꯑꯗꯨꯒꯤꯅꯤ ꯅꯪ ꯍꯜꯂꯛꯄ ꯃꯇꯝꯗ ꯌꯥꯝ ꯋꯥꯔꯅꯤꯍꯦ ꯀꯣꯂꯦꯖ ꯍꯜꯂꯛꯑꯗꯤ ꯍꯧꯖꯤꯛ
ꯎꯝ ꯁꯤ ꯑꯦꯛꯖꯥꯝ ꯊꯥꯕꯗꯣꯏꯅꯤ
ꯑꯣ ꯑꯧ ꯈꯣꯡꯅ ꯆꯠꯄ꯭ꯔꯣ
ꯅꯠꯇꯦ ꯒꯥꯔꯤꯅ ꯆꯠ ꯑꯁ ꯈꯣꯡꯅ ꯆꯠꯂꯗꯤ ꯁꯤꯔꯦꯍꯦ
ꯑꯗꯨꯅꯦꯕ ꯅꯈꯣꯏꯒꯤ ꯀꯣꯂꯦꯖ ꯕꯥꯁꯀꯨꯝꯕ ꯂꯩꯕ꯭ꯔꯣ
ꯀꯣꯂꯦꯖ ꯕꯥꯁ ꯂꯩꯇꯦ ꯂꯥꯏꯟꯗ ꯆꯠꯄꯅꯦ
ꯑꯣ ꯑꯣ ꯇꯝꯄꯥꯛ ꯂꯩꯕ
ꯍꯥ
ꯇꯝꯄꯥꯛꯅ ꯂꯩꯕ
ꯀꯩ ꯍꯥꯏꯅꯣ
ꯅꯪꯕꯨ ꯇꯝꯄꯥꯛ ꯂꯩꯕ꯭ꯔꯣ ꯑꯗꯨꯒ ꯃꯄꯥꯟꯗ ꯂꯩꯕ꯭ꯔꯣ ꯍꯥꯏꯕꯅꯤꯅ
ꯎꯝ ꯎꯝ ꯊꯥꯎ ꯎꯝ ꯊꯥꯎ
ꯑꯣ ꯑꯣ ꯀꯔꯤ ꯑꯦꯛꯖꯥꯝ ꯅꯈꯣꯏꯒꯤ ꯀꯣꯂꯦꯖ ꯁꯦꯃꯦꯁꯇꯔꯒꯤ ꯑꯦꯛꯖꯥꯝ ꯂꯥ ꯅꯠꯇ꯭ꯔꯥ ꯅꯈꯣꯏ ꯆꯤꯡꯒꯨꯝꯕ ꯑꯣ ꯑꯣ ꯀꯔꯤ ꯁꯦꯃꯤꯁꯇꯔ ꯁꯨꯔꯦ ꯑꯗꯨꯗꯤ
ꯁꯦꯀꯦꯟ ꯁꯦꯃꯤꯁꯇꯔꯒꯤ ꯍꯧꯖꯤꯛꯅ ꯑꯦꯛꯖꯥꯝ ꯊꯥꯔꯤꯌꯦ
ꯑꯣ ꯑꯗꯨ ꯌꯥꯝ ꯐꯔ ꯕꯤꯌꯦꯒꯤꯀꯣ
ꯑꯥꯎ ꯕꯤꯌꯦꯒꯤ
ꯌꯥꯝ ꯐꯔꯦꯅꯦ ꯑꯗꯨꯗꯤ ꯅꯣꯡꯃꯥꯗꯤ ꯅꯣꯡꯃꯗꯤ ꯃꯤ ꯑꯆꯧꯕ ꯑꯣꯏꯒꯅꯤꯍꯦ
ꯀꯔꯤ ꯁꯕꯖꯦꯛ ꯂꯧꯕꯅꯣ
ꯃꯦꯠꯁ ꯂꯧꯋꯦ
ꯃꯦꯠꯁꯦ ꯕꯤ ꯑꯦꯁ ꯁꯤ ꯅꯠꯇ꯭ꯔꯣ
ꯑ ꯕꯤ ꯑꯦ ꯁꯤꯅꯦ
ꯑꯣ ꯍꯣꯏ ꯑꯩꯈꯣꯏ ꯑꯩꯈꯣꯏꯒꯤ ꯇꯤ ꯍꯥꯏꯕ ꯇꯥꯔꯦ ꯑꯗꯨꯒꯨꯝꯕ ꯁꯕꯖꯦꯛ ꯑꯗꯨꯣ ꯂꯧꯕ ꯃꯤ ꯂꯩꯇꯦꯕꯀꯣ ꯂꯩꯌꯦ ꯑꯗꯨꯕꯨ
ꯑꯣ ꯑꯥ
ꯆꯥꯃꯗ ꯑꯃ ꯑꯅꯤ ꯑꯍꯨꯝ ꯈꯛꯛꯇꯅꯦꯕꯀꯣ
ꯎꯝ
ꯑꯗꯨ ꯁꯕꯖꯦꯛꯗꯨ ꯃꯦꯊꯁꯗꯨ ꯄꯤ ꯑꯩꯆ ꯗꯤꯒꯨꯝꯕ ꯇꯝꯕ ꯉꯝꯂꯗꯤ ꯑꯁ ꯁꯥꯏꯟꯇꯤꯁ ꯑꯣꯟꯒꯅꯤ
ꯁꯥꯏꯟꯇꯖꯕꯨꯗꯤ ꯈꯔ ꯍꯦꯟ ꯃꯥꯜꯜꯂꯤꯦ
ꯑꯣꯡꯉꯅꯤꯌꯦ ꯅꯪꯅ ꯑꯣꯟꯅꯤꯡꯗꯁꯨ ꯃꯤꯅ ꯂꯥꯛꯀꯅꯤꯌꯦ ꯅꯪꯕꯨ ꯀꯧꯅꯤꯡꯉꯥꯏ ꯎꯝ
ꯄꯤ ꯑꯩꯆ ꯗꯤ ꯇꯝꯕ ꯉꯝꯗꯧ ꯃꯥꯟꯗꯅꯦ ꯑꯩꯈꯣꯏꯗꯤ ꯁꯤꯆꯨꯋꯦꯁꯟꯅ ꯌꯥꯗꯦ ꯑꯩꯅ ꯇꯝꯅꯤꯡꯉꯥꯁꯨ
ꯍꯣꯏ-ꯍꯣꯏ ꯑꯗꯨ-ꯑꯗꯨꯕꯨ-ꯑꯗꯨ ꯂꯝꯕꯤꯗ ꯍꯥꯏꯔꯗꯤ ꯁꯨꯃꯥꯏꯅ ꯇꯧꯋꯦ ꯑꯗꯨꯕꯨ ꯑꯈꯣꯏ ꯑꯈꯣꯏꯅ ꯀꯦꯄꯥꯁꯤꯇꯤ ꯂꯩꯔꯤꯗꯤꯀꯣ
ꯎꯝ
ꯂꯩꯒꯅꯤ ꯂꯩꯒꯅꯤ ꯃꯤꯅ ꯍꯣꯠꯅꯔꯗꯤ ꯑꯩꯁꯨ ꯑꯩꯒꯤ ꯏꯃꯦꯜ ꯂꯥꯏꯈ꯭ꯔꯕꯀꯣ
ꯑꯣ ꯍꯧꯖꯤꯛꯇꯤ ꯀꯩꯔꯤ ꯇꯧꯕꯅꯣ
ꯍꯧꯖꯤꯛꯇꯤ ꯌꯨꯝꯗ ꯂꯥꯛꯏꯗ ꯊꯕꯛ ꯇꯧꯗꯦ ꯍꯥꯏꯕꯗꯤ ꯍꯧꯖꯤꯛ ꯃꯇꯝꯁꯦ ꯊꯕꯛ ꯍꯥꯏꯕꯗꯤ ꯆꯍꯤꯒ ꯃꯤꯗꯜꯗꯅꯤꯀꯣ ꯑꯗꯨꯒꯤ ꯊꯕꯛꯁꯨ ꯈꯔ ꯈꯔ ꯀꯔꯤꯍꯥꯏꯁꯤꯔ ꯂꯧꯕ ꯑꯗꯨꯗ ꯑꯗꯨ ꯅꯤꯡꯉꯥꯏ ꯑꯗꯨꯕ ꯍꯥꯏꯕ ꯇꯥꯔꯦ
ꯎꯝ
ꯑꯗꯣ ꯑꯩꯒꯤꯁꯨ ꯖꯨꯟꯗꯅꯦ ꯑꯩꯒꯤ ꯑꯦꯛꯖꯥꯝ ꯂꯣꯏꯕ ꯑꯦꯝ ꯑꯦꯒꯤꯀꯣ
ꯑꯣ ꯑꯣ
ꯑꯗꯨꯒꯤ ꯈꯔ ꯊꯥ ꯑꯍꯨꯝ ꯃꯔꯤꯒꯨꯝꯕꯗꯤ ꯌꯨꯝꯗ ꯆꯞ ꯆꯥꯅ ꯂꯩꯔꯒ ꯐꯖꯅ ꯂꯩꯒꯦ ꯍꯥꯏꯅ ꯈꯜꯂꯤꯕ
ꯑꯣ ꯑꯗꯨꯁꯨ ꯐꯩꯅꯦ
ꯍꯣꯏ
ꯌꯨꯝꯗ ꯂꯩꯕ ꯃꯇꯝꯁꯨ ꯂꯩ ꯑꯩꯈꯣꯏꯒꯤꯗꯤ ꯌꯥꯝꯗꯦꯕꯀꯣ ꯑꯗꯨꯒꯤ
ꯑꯣ ꯅꯈꯣꯏꯁꯦ ꯔꯤꯒꯨꯂ꯭ꯔꯔꯣ
ꯎꯝ ꯔꯦꯒꯨꯂꯔꯅꯦ ꯃꯦꯁ ꯂꯧꯒꯤ ꯔꯦꯒꯨꯂꯔꯅꯦ
ꯑꯁ ꯌꯥꯝ ꯐꯥꯏꯅ ꯑꯗꯨꯗꯤ ꯑꯗꯨꯗꯤ ꯅꯪ ꯍꯥꯏꯔꯤꯁꯨ ꯅꯪꯒꯤ ꯀꯣꯂꯦꯖ ꯃꯤꯡꯅꯤ ꯑꯩ ꯈꯪꯕꯒꯨꯝ ꯇꯧꯔꯦ
ꯍꯪꯒꯅꯤ ꯀꯩꯅꯣ ꯑꯣꯔꯌꯦꯦꯟꯇꯦꯜ ꯀꯣꯂꯦꯖꯅꯦ
ꯑꯣ ꯑꯗꯨꯗ ꯒꯣꯔꯔꯃꯦꯟꯒꯤ ꯀꯣꯂꯦꯖꯅꯤꯀꯣ ꯑꯗꯨꯗꯣ
ꯒꯣꯚꯔꯃꯦꯟꯒꯤꯗꯤ ꯑꯍꯣꯏ ꯒꯕꯔꯃꯦꯟ ꯀꯣꯂꯦꯖ ꯑꯣꯏ ꯑꯗꯨ ꯑꯇꯅ ꯑꯃ ꯆꯧꯂꯒꯤ
ꯑꯣ ꯑꯣ ꯑꯣ ꯑꯗꯨ ꯑꯗꯨꯁꯨ ꯒꯣꯔꯃꯦꯟꯗꯒꯤ ꯀꯣꯂꯦꯖ ꯀꯨꯝꯕꯁꯨ ꯑꯁ ꯃꯈꯣꯏꯁꯤ ꯍꯧꯖꯤꯛꯀꯥꯟꯁꯤꯦ ꯐꯖꯅ ꯇꯝꯃꯤꯗ
ꯎꯝ ꯑꯣꯇꯣꯅꯣꯃꯁꯇꯤ ꯍꯥꯏꯗꯤ ꯃꯥꯒꯤ ꯑ ꯄꯔꯐꯣꯔꯃꯦꯟꯁꯇꯣ ꯌꯥꯗ꯭ꯔꯗꯤ ꯑꯗꯨꯝ ꯀꯛꯊꯠꯂꯅꯦꯕꯀꯣ ꯑꯣꯇꯣꯅꯣꯃꯁꯇꯒꯤ
ꯍꯣꯏ
ꯑꯗꯨꯒꯤ ꯄꯔꯐꯣꯔꯃꯦꯟꯁꯁꯨ ꯊꯥꯖꯗꯕ ꯌꯥꯔꯦꯕ ꯃꯣꯏꯒꯤꯗꯣ
ꯑꯗꯨꯅꯦ ꯃꯈꯣꯏ ꯑꯗꯣ ꯑꯗꯨ ꯃꯈꯣꯏꯅ ꯑꯣꯇꯣꯅꯣꯃꯁ ꯐꯪꯕꯁꯦ ꯃꯈꯣꯏꯒꯤ ꯁꯥꯇ꯭ꯔꯁꯤꯡꯒꯤ ꯔꯤꯖꯜ ꯐꯖꯕꯒꯤ ꯐꯪꯕꯅꯦꯕ
ꯎꯝ
ꯑꯗꯨ ꯅꯠꯇꯗꯤ ꯐꯪꯉꯔꯣꯏ ꯑꯣꯇꯣꯅꯣꯃꯁꯁꯦ ꯍꯥꯏꯕꯗꯤ ꯃꯈꯣꯏ ꯑꯣꯇꯣꯅꯣꯃꯁ ꯑ ꯑꯦꯟ ꯇꯤ ꯑꯦꯅ ꯅ ꯀ꯭ꯔꯤꯀꯦꯠꯇ ꯇꯧꯕ ꯃꯇꯝꯗ ꯃꯈꯣꯏꯅ ꯑꯣꯇꯣꯅꯣꯃꯁ ꯄꯤꯕꯤꯒꯅꯤꯕꯀꯣ ꯑꯗꯣ
ꯎꯝ
ꯁꯥꯇ꯭ꯔꯁꯤꯡꯒ ꯑꯗꯨꯒ ꯑꯥ ꯀꯣꯂꯦꯖꯀꯤ ꯐꯦꯁꯤꯂꯤꯇꯤꯁ ꯀꯨꯝꯕ ꯀꯌꯥꯝ ꯌꯥꯝ ꯑꯗꯣ ꯀꯨꯝꯕꯥꯜ ꯂꯩꯕ ꯁꯦꯝꯃꯤꯕ ꯃꯈꯣꯏꯅ ꯐꯪꯕꯗꯣ ꯑꯗꯨ
ꯎꯝ ꯎꯝ
ꯅꯈꯣꯏꯒꯤ ꯀꯣꯂꯦꯖꯇꯤ ꯂꯤꯗꯔꯣ
ꯍꯥꯥ
ꯖꯦꯂꯤꯗꯔꯣ ꯅꯈꯣꯠꯂꯕꯁꯦ ꯍꯥꯏꯕꯗꯤ ꯀꯣꯂꯦꯖꯇꯣ
ꯎꯝ ꯏꯝꯐꯥꯜꯗꯤ ꯕꯦꯆꯤꯡꯍꯨꯠꯅꯦ
ꯃꯥꯟꯅ ꯑꯣꯔꯦꯟꯇꯨ ꯍꯥꯏꯕꯁꯦ
ꯑ ꯀꯩꯅꯣꯒꯤ ꯇꯦꯔꯥꯗ ꯂꯩꯕꯗꯣ ꯇꯦꯔꯥꯗ ꯍꯅꯨ ꯂꯩꯔꯛ ꯂꯩꯕꯗꯨꯣ ꯈꯪꯕ꯭ꯔꯥ
ꯈꯪꯗꯦ ꯑꯔꯤꯕꯗꯨꯒꯤ ꯔꯦꯛꯐꯝꯗ ꯂꯩꯔꯤꯕꯒꯤꯀꯣ
ꯑꯣ ꯑꯣ ꯑꯣ ꯍꯥꯏꯅꯨ ꯂꯩꯔꯛ ꯒꯤ ꯑꯣꯄꯣꯖꯤꯠꯇ ꯂꯩꯌꯦ
ꯑꯣ ꯍꯦꯞꯄ ꯃꯈꯣꯟꯗꯤ ꯇꯥꯏ ꯃꯃꯤꯡ ꯍꯥꯏꯕꯗꯤ ꯃꯃꯤꯡꯗꯤ ꯇꯥꯏ ꯑꯗꯨꯒ ꯃꯤ ꯃꯌꯥꯝꯅ ꯃꯗꯨꯗ ꯂꯥꯛꯑꯒ ꯑꯦꯗꯃꯤꯁꯟ ꯇꯧꯕ ꯑꯗꯨꯃꯥꯏꯅ ꯇꯧꯋꯤ ꯍꯥꯏ ꯍꯥꯏꯕꯗꯤ ꯑꯇꯣꯅꯣꯃꯁ ꯍꯥꯏꯔꯗꯤ ꯑꯉꯥꯡꯁꯤꯡꯒꯤ ꯊꯥ ꯍꯥꯏ ꯅꯠꯇꯦ ꯆꯍꯤ ꯑꯃꯈꯛꯇ ꯑꯉꯥꯡꯁꯤꯡꯒꯤ ꯔꯤꯖꯜ ꯐꯥꯕꯒꯤ ꯊꯝꯕ ꯅꯠꯇꯤꯕ ꯑꯣꯇꯣꯅꯣꯃꯁ ꯍꯥꯏꯕꯁꯦ
ꯎꯝ
ꯑ ꯑꯗꯨꯅ ꯉꯁꯥꯏꯕꯤꯁꯦ ꯆꯍꯤ ꯃꯉꯥ ꯇꯔꯨꯛꯀꯨꯝꯕ ꯔꯤꯖꯜꯁꯦ ꯌꯥꯝ ꯐꯥꯕꯀꯣ ꯑꯉꯥꯡꯁꯤꯡ ꯑꯗꯨ ꯁꯥꯇ꯭ꯔꯁꯤꯡ ꯑꯗꯨ ꯑꯗꯨ ꯌꯥꯝꯅ ꯔꯤꯖꯜꯁꯦ ꯐꯥꯔꯒ ꯄꯥꯀꯟꯇꯤꯆꯨꯠ ꯀꯟꯇꯤꯅꯨꯁꯂꯤ ꯌꯥꯝ ꯐꯥꯕꯀꯣ ꯑꯗꯨꯒꯤ ꯃꯥꯗꯤ ꯑꯗꯨꯒ ꯐꯦꯁꯤꯂꯤꯇꯤꯁ ꯀꯨꯝꯕ ꯀꯔꯤ-ꯀꯔꯤ ꯅꯈꯣꯏꯒꯤ ꯀꯣꯂꯦꯖ ꯂꯩꯕ ꯑꯗꯨꯒꯤꯁꯨ ꯁꯔꯨꯛ ꯌꯥꯎꯋꯦꯕ ꯑꯗꯨꯒ ꯑꯣꯖꯥꯁꯤꯡꯒꯤꯁꯨꯒꫭ ꯀꯔꯝ ꯍꯥꯏꯅ ꯃꯈꯣꯏ ꯀ꯭ꯋꯥꯂꯤꯐꯤꯀꯦꯁꯟꯒꯨꯝꯕ ꯌꯥꯝ ꯆꯥꯎ ꯑ ꯑꯕꯥꯛ ꯑꯗꯨꯒꯤꯁꯤꯡꯁꯨ ꯃꯈꯣꯏꯅ ꯌꯦꯡꯉꯕ
ꯎꯝ ꯎ
ꯑꯩꯁꯨ ꯈꯪꯅ ꯈꯪꯗꯦ ꯑ ꯈꯔ ꯈꯔ ꯈꯪꯕ ꯍꯥꯏꯕꯗꯤ ꯑꯩꯅ ꯕꯤ ꯑꯦ ꯇꯃꯝꯕ ꯃꯇꯝꯗ ꯃꯈꯣꯏꯅ ꯂꯥꯛꯏꯕꯀꯣ ꯑꯈꯣꯏ ꯑꯅꯦꯒꯤ ꯇꯤꯝ ꯑꯃ ꯂꯥꯛꯏꯕ ꯑꯩꯈꯣꯏ ꯀꯣꯂꯦꯖꯇ ꯌꯦꯡꯒꯗꯕꯀꯣ ꯑꯗꯨ ꯑꯩꯈꯣꯏꯁꯦ ꯈꯔ ꯈꯔ ꯊꯕꯛ ꯍꯥꯏꯕꯗꯤ ꯑ ꯄꯨꯡ ꯑꯃ ꯑꯅꯤꯒꯨꯝꯕꯗ ꯇꯧꯕꯀꯣ ꯑ ꯑꯁ ꯆꯥꯔꯅꯤ ꯍꯥꯏꯅ ꯃꯈꯣꯏꯁꯦ ꯑꯩꯈꯣꯏꯕꯨ ꯀꯧꯕꯥꯎꯕ ꯍꯦꯜꯞ ꯇꯧꯅꯤꯡꯉꯥꯏꯀꯣ ꯑꯗꯨ ꯃꯇꯝꯗ ꯑꯃꯨꯛ ꯑꯩꯈꯣꯏꯅ ꯏꯔꯤꯕꯗꯣ ꯁꯨꯃꯥꯏꯅ ꯑꯣꯏꯕ
ꯍꯣ-ꯍꯣꯏ ꯅꯪꯅꯤ ꯀꯣ ꯂꯩ ꯀꯔꯤ ꯀꯔꯤ ꯀꯣ ꯂꯩꯁꯦ ꯇꯝꯕ ꯂꯥꯛꯀꯦ
ꯑꯩꯗꯤ ꯁꯦꯟ ꯖꯨꯁꯦꯐ ꯍꯥꯏꯅ ꯈꯪꯕ꯭ꯔꯣ
ꯑꯧ ꯈꯪꯉꯦ ꯈꯪꯉꯦ ꯌꯥꯝ ꯐꯥꯕꯅꯤꯅꯦ ꯑꯗꯨꯁꯨ
ꯑꯩꯈꯣꯏ ꯑꯩꯈꯣꯏꯒꯤ ꯏꯁꯇꯦꯠ ꯅꯠꯇꯦ ꯑꯇꯣꯞꯄꯒꯤ ꯏꯁꯇꯦꯠ ꯗꯅꯤ
ꯑꯣ ꯕ꯭ꯔꯥꯟꯁꯨ ꯌꯥꯝꯃꯅꯤ ꯑꯗꯨꯁꯨ
ꯍꯣꯏ ꯑꯗꯨꯕꯨ ꯑꯩꯈꯣꯏꯁꯨ ꯑꯣꯇꯣꯅꯣꯃꯁꯅꯦ
ꯑꯣ
ꯌꯥꯝꯃꯨ ꯔꯥꯖꯥ ꯇꯨ ꯊꯥꯎꯖꯟ ꯁꯤꯛꯁꯇꯤꯟꯗ ꯃꯈꯣꯏꯅ ꯍꯥꯡꯗꯣꯛꯄꯀꯣ
ꯎꯝ ꯎꯝ
ꯑꯗꯣ ꯑꯁ ꯌꯥꯝ ꯆꯥꯎꯋꯦ ꯕꯤꯜꯗꯤꯡꯗꯣ ꯕ꯭ꯂꯣꯛꯁ ꯁꯦ ꯑꯦ ꯕꯤ ꯁꯤꯗꯤ ꯏ ꯐꯥꯎ ꯂꯩꯕꯀꯣ ꯌꯥꯝ ꯆꯥꯎꯕꯒꯤ ꯑꯗꫭ ꯃꯤꯁꯨ ꯑꯁ ꯂꯤꯁꯤꯡ ꯑꯥ-ꯑꯍꯨꯝ ꯎꯝꯕ ꯑꯣꯏꯔꯒ ꯁꯥꯇꯥ꯭ꯔꯁꯤꯡꯅꯤꯀꯣ
ꯎꯝ ꯌꯥꯝꯃꯦꯍꯦ ꯑꯗꯨꯗꯤ
ꯑꯁ ꯂꯝ
ꯁꯠꯇ꯭ꯔꯥꯁꯤꯡ ꯂꯟꯇꯣꯏꯕꯒ ꯆꯠꯄ ꯃꯇꯝꯗ ꯂꯝꯕꯤꯗ ꯆꯠꯐꯝ ꯃꯐꯝ ꯂꯩꯇꯦ ꯃꯤ ꯌꯥꯝꯃꯟꯕꯒꯤ
ꯑꯍꯥ
ꯑꯗꯣ ꯇ꯭ꯔꯥꯐꯤꯛ ꯖꯥꯝ ꯑꯃ ꯌꯥꯝ ꯂꯩꯕꯅꯦꯕ ꯂꯝꯕꯤꯗꯗꯤ ꯍꯥꯏꯕꯗꯤ ꯃꯁꯥ-ꯃꯁꯥꯅ ꯀꯥꯔꯒꯨꯝꯕ ꯄꯨꯔꯛꯑꯦ ꯑꯗꯨꯒ ꯃꯃꯥ ꯃꯄꯥ ꯅꯪ ꯂꯥꯛꯑꯒ ꯄꯤꯛ ꯎꯞ ꯇꯧꯋꯦ ꯑꯗꯨꯒꯤ ꯑꯣ ꯑꯁ ꯌꯥꯝꯅ ꯇ꯭ꯔꯥꯐꯤꯛꯇ ꯂꯣꯏꯕꯅꯤ ꯍꯥꯏꯕꯗꯤ ꯃꯤ ꯌꯥꯝꯃꯒ ꯑꯗꯨꯒ ꯒꯥꯔꯤ ꯌꯥꯝꯃꯒ ꯀꯣ
ꯎꯝ
ꯎꯝ ꯌꯥꯝ ꯐꯖꯕꯅꯦ ꯑꯗꯨꯕꯨ ꯁꯥꯕꯀꯣ ꯁꯥꯕꯗꯤ ꯑꯁ
ꯍꯥ-ꯍꯥ
ꯐꯥꯕ ꯉꯝꯗꯦ
ꯁꯥꯕꯗꯨꯅꯤ ꯇꯟꯂꯤꯁꯦ
ꯍꯣꯏ
ꯏꯝꯐꯥꯜꯗꯁꯨ ꯌꯥꯝ ꯁꯥꯕ ꯅꯨꯃꯤꯠ ꯂꯩꯌꯦꯕꯀꯣ
ꯍꯣꯏ ꯁꯥꯕꯗ-ꯁꯥꯕꯗ ꯑꯗꯨꯒ ꯁꯥꯕ ꯃꯇꯝꯗꯀꯣ ꯃꯩ ꯃꯨꯠꯂꯥꯅꯤ ꯂꯣꯏꯔꯦ ꯑꯗꯨꯗꯤ
ꯍ ꯍ ꯑꯥꯥꯍꯝ
ꯑꯗꯨꯗꯤ ꯅꯣꯡ ꯆꯨꯔꯕꯅꯤꯅ ꯍꯧꯖꯤꯛ ꯉꯁꯤꯗꯤ ꯅꯈꯣꯏ ꯃꯐꯝꯗ
ꯎꯝ ꯍꯧꯖꯤꯛ ꯍꯧꯖꯤꯛꯇꯤ ꯈꯔ ꯐꯥꯏꯔꯦ ꯅꯣꯡ ꯆꯨꯔꯁꯨ ꯏꯁꯤꯡ ꯆꯥꯎꯕꯗꯣ
ꯍꯣꯏ
ꯏꯁꯤꯡ ꯇꯥꯎꯔꯁꯨ ꯎꯝ ꯀꯣꯂꯦꯖ ꯆꯠꯊꯣꯛ ꯆꯠꯁꯤꯟ ꯇꯧꯕꯗꯣ ꯅꯨꯡꯉꯥꯏꯇꯦꯕ
ꯑꯗꯨꯁꯨ ꯆꯨꯝꯃꯦ ꯏꯁꯤꯡ ꯅꯣꯡ ꯆꯨꯕꯁꯨꯀꯣ ꯑꯃꯨꯛꯀ ꯕꯦꯔꯥ ꯑꯣꯏꯕꯀꯣ ꯑꯩꯈꯣꯏ ꯂꯩꯥꯏꯐꯝꯁꯨꯅꯦ ꯆꯨꯝꯃꯦ ꯆꯞ ꯃꯥꯟꯅꯌꯦ ꯍꯧꯖꯤꯛꯁꯤ ꯅꯣꯡ ꯆꯨꯗꯦ ꯑꯗꯨꯒ ꯃꯤ ꯃꯌꯥꯝ ꯑꯃ ꯅꯣꯡꯁꯦ ꯄꯥꯝ ꯍꯧꯖꯤꯛꯁꯦ ꯄꯥꯝꯃꯥꯒ ꯉꯥꯏꯔꯤꯅꯦꯕ ꯍꯥꯏꯕꯗꯤ ꯑꯥ ꯁꯥꯃꯟꯕꯒ ꯑꯗꯨꯒ ꯁꯥꯃꯟꯕꯁꯤ ꯁꯦ ꯑꯃꯨꯛ ꯑꯗꯨꯒ ꯑꯃꯅꯥ ꯌꯥꯝꯅ ꯗꯁꯇꯤ ꯑꯣꯏꯕꯀꯣ
ꯑꯣ ꯑꯣ
ꯑꯗꯨꯒꯤꯅꯤ ꯃꯆꯤꯟ ꯉꯥꯏꯔꯤꯕꯅꯤ ꯑꯗꯨꯕꯨ ꯏꯁꯤꯡ ꯑꯃꯨꯛꯀꯥ ꯂꯥꯛꯑꯥꯗꯤ ꯏꯁꯤꯡ ꯆꯥꯎꯔꯥꯒ ꯑꯩ ꯌꯨꯒꯨꯝꯕ ꯑꯃꯨꯛꯀ ꯔꯦꯖꯟ
ꯏꯁꯤꯡ ꯆꯥꯎꯕꯗꯨꯅ ꯍꯦꯟꯅ ꯋꯥꯏꯅꯦ ꯅꫭꯡꯁꯨ ꯅꯣꯡ ꯁꯥꯕ ꯁꯔꯨꯛ ꯄꯨꯗꯤ
ꯍꯣꯏ ꯍꯣꯏ ꯆꯨꯝꯃꯦ ꯑꯗꯨꯁꯨ ꯑꯗꯨ ꯑꯗꯨꯒ ꯏꯁꯤꯡ ꯂꯥꯛꯔꯗꯤ ꯑꯁꯨꯃꯥꯏꯅ ꯇꯧꯕꯗꯤ ꯃꯥꯏ ꯃꯨꯠꯀꯅꯤ ꯇꯥꯏꯀꯣ
ꯃꯥꯥꯏ ꯃꯣꯠꯄꯁꯤ